ꯇꯥꯕ꯭ꯔꯣ
ꯕꯔꯣ ꯇꯥꯏꯌꯦ ꯇꯥꯏꯌꯦ ꯀꯔꯤꯇꯧ ꯀꯔꯤ ꯇꯧꯔꯤꯒꯦ ꯑꯗꯨꯝ ꯂꯩꯔꯤꯗ ꯅꯪꯕꯨ ꯀꯣꯜ ꯇꯧꯅꯤꯡꯉꯥꯏ ꯆꯥꯛ ꯆꯥꯔꯕ‌ꯣ ꯉꯥꯏꯔꯒ ꯆꯥꯛꯆꯥ ꯇꯣꯛꯂꯤꯌꯦ ꯅꯪꯗꯤ
ꯑꯩꯈꯣꯏꯁꯨ ꯆꯞ ꯃꯅꯩꯌꯦ
ꯀꯩ ꯍꯥꯕ ꯅꯪ ꯉꯔꯥꯡ ꯑꯩ ꯉꯁꯥꯏ ꯍꯥꯏꯕꯗꯣ ꯅꯪꯁꯦ ꯀꯩ ꯍꯥꯏꯕꯥ ꯑꯩ ꯅꯥ ꯈꯔꯥ ꯃꯨꯋ‌ꯦ ꯍꯥꯏꯕ ꯍꯥꯏꯕ ꯅꯠꯇ꯭ꯔ‌ꯣ ꯑꯩ ꯃꯨꯌꯦ ꯍꯣꯏ ꯈꯔ ꯃꯨꯋꯦ ꯈꯔ ꯅꯝꯃꯦ ꯍꯥꯏꯕ ꯅꯠꯇ꯭ꯔꯣ ꯉꯔꯥꯡ ꯉꯁꯥꯏ
ꯆꯨꯝꯃꯦ
ꯑꯟꯗꯔ ꯐꯥꯏꯚ ꯐꯤꯠ ꯑꯣꯏꯕ꯭ꯔꯣꯕ ꯑꯗꯨ
ꯍꯥꯥ
ꯍꯥ ꯑꯟꯗꯔ ꯐꯥꯏꯚ ꯐꯤꯠ ꯑꯣꯏꯕ꯭ꯔꯣꯕ ꯅꯨꯄꯥꯅꯕꯣ
ꯐꯣꯔ ꯄꯣꯏꯟ ꯐꯥꯏꯅ‌ꯦ ꯑꯩ
ꯌꯥꯔꯦ ꯑꯗꯨꯗꯤ ꯅꯆꯤꯟꯊꯤꯅꯨ ꯑꯁꯦꯡ ꯑꯁꯦꯡꯕꯗꯣ ꯍꯥꯏꯌꯨ ꯍꯥꯏꯔꯒ ꯀꯔꯤꯅꯣ
ꯑꯥꯏ ꯏꯁ ꯐꯥꯒꯤ ꯅꯠꯇꯦ ꯑꯥꯏ ꯐꯣꯔ ꯄꯣꯏꯟ ꯐꯥꯏꯚꯅꯦ
ꯑꯌꯥ ꯅꯪ ꯐꯣꯔ ꯄꯣꯏꯟ ꯐꯥꯏꯚ ꯑꯣꯏꯔꯗꯤ ꯑꯩꯉꯣꯟꯗꯒꯤ ꯈꯔ ꯅꯦꯝꯃꯤꯅ‌ꯦ ꯅꯪ
ꯌꯥꯝ ꯅꯦꯝꯕꯅ‌‌ꯦ ꯑꯩꯗꯤ
ꯑꯁ ꯌꯥꯔ‌ꯦ ꯅꯆꯤꯟ ꯊꯤꯕ ꯋꯥ ꯉꯥꯡꯉꯛꯀꯅꯨꯗ
ꯑꯗꯨꯒꯤ ꯏꯀꯥꯏꯌꯦ ꯏꯀꯥꯏꯌꯦ ꯑꯗꯨꯒꯤ ꯃꯄꯥꯟ ꯌꯨꯝꯗꯒꯤ ꯑꯗꯨꯝ ꯃꯄꯥꯟꯁꯨ ꯊꯣꯛꯇꯦ ꯑꯗꯨꯝ ꯂꯩꯕꯅꯦ
ꯎꯝ ꯅꯆꯤꯟ ꯊꯤꯅꯨ ꯆꯨꯝ ꯆꯨꯝꯕꯗꯣ ꯉꯥꯡꯉꯣ ꯅꯪ ꯑꯩꯒꯤ ꯏꯅꯥꯎꯅꯨꯄꯥ ꯈꯣꯏꯅ ꯐꯥꯏꯚ ꯄꯣꯏꯟ ꯅꯥꯏꯟꯒꯨꯝꯕ ꯐꯥꯏꯚ ꯄꯣꯏꯟ ꯇꯦꯟ ꯉꯧꯋ‌ꯦ ꯑꯩ ꯅꯥ ꯐꯣꯔ ꯄꯣꯏꯟ ꯐꯥꯏ ꯑꯦ ꯅꯪ ꯅꯪ ꯖ‌ꯦ ꯑꯉꯥꯡꯅꯤ ꯑꯗꯨꯗꯤ ꯌꯥꯔꯣꯏꯍꯦ
ꯍ‌‌ꯣꯏ ꯑꯩꯈꯣꯏꯗꯤ ꯑꯣꯏꯔꯔꯣꯏꯗꯥ
ꯑꯣꯏꯔꯛꯀꯅꯤꯗ ꯀꯔꯤꯅꯣ
ꯑꯗꯨ
ꯑꯗꯨ ꯋꯥꯡꯕꯒꯤ ꯅꯦꯝꯕ ꯈꯛꯇꯁꯨ ꯅꯠꯇꯦ ꯑꯃꯨꯛꯀ ꯃꯨꯔ‌‌ꯦ ꯑꯗꯣ ꯑꯗꯨ ꯑꯣꯏꯕꯒꯤ ꯅꯪꯕꯨ ꯄꯥꯝꯗ꯭ꯔꯦ ꯅꯪ ꯅꯥꯎꯅꯨꯄꯥ ꯍꯥꯏꯕꯗꯣ ꯈꯔ ꯋꯥꯡ ꯆꯥꯕꯗꯣ ꯑꯗꯨ ꯑꯣꯏꯅ ꯄꯥꯝꯃꯦ ꯑꯗꯨꯗꯨ ꯑꯩꯅ ꯂꯩꯒꯦ ꯌꯥꯕ꯭ꯔꯣ
ꯄꯩꯁꯥ
ꯄꯩꯁ ꯄꯤꯒꯦ ꯍꯥꯏꯕꯔ ꯅꯪ ꯃꯉꯣꯟꯗ ꯑꯩ ꯂꯩꯒꯦ ꯍꯥꯏꯕ ꯑꯗꯨꯗꯤ ꯑꯩꯅ ꯍꯥꯏꯕ ꯌꯥꯔꯣꯏꯑꯦ ꯑꯦ ꯅꯪꯅ ꯍꯥꯏꯕꯤꯌꯣ ꯅꯪꯅ ꯈꯔ ꯊꯦꯝꯗꯨꯅ ꯑꯩꯉꯣꯟꯗ ꯁꯤꯟꯅꯕꯤꯌꯣ ꯀꯔꯤꯅꯣ
ꯑꯁꯤ ꯑꯁꯤꯃꯨ ꯃꯁꯥ ꯐꯖꯔꯒ ꯑꯗꯨꯝ ꯑꯁꯤꯃꯨ ꯍꯥꯎꯕ ꯃꯤ ꯅꯕꯨ ꯑꯩꯅ ꯑꯁꯤ ꯅꯨꯄꯤꯕꯨ ꯂꯧꯕꯤꯌꯣ ꯍꯥꯏꯕ ꯌꯥꯕ꯭ꯔꯥꯅꯦ
ꯇꯥꯗꯦ ꯀꯔꯤ ꯍꯥꯏꯕꯅꯣ
ꯑꯁꯨꯃꯨ ꯑꯁꯤꯃꯨ ꯐꯖꯕ ꯃꯤꯕꯨ
ꯑꯁꯨꯃꯨ ꯑꯁꯤꯃꯨ ꯐꯖꯕ ꯃꯤꯕꯨ ꯑꯩꯅ ꯑꯁꯤ ꯅꯨꯄꯤꯕꯨ ꯅꯪ ꯂꯩ ꯂꯧꯑꯣ ꯍꯥꯏꯕ ꯌꯥꯏꯕ꯭ꯔꯕ ꯌꯥꯏꯅ ꯅꯪ ꯌꯥꯔꯗꯤ ꯌꯥꯔꯅꯤ ꯅꯪ ꯅꯅꯥꯎ ꯅꯨꯨꯄꯥ ꯑꯣꯏꯗꯤ
ꯄ ꯅꯠꯇꯔꯦ ꯍꯧꯖꯤꯛ
ꯅꯠꯇꯔꯦ ꯍꯧꯖꯤꯛ ꯑꯩꯈꯣꯏꯗꯤ ꯑꯗꯨꯒꯨꯝꯕ ꯐ꯭ꯔꯤꯗꯥꯝꯅꯦ ꯐ꯭ꯔꯤꯗꯝ ꯍꯥꯏꯕꯗꯨ ꯍꯣꯏꯗꯤ
ꯇꯅꯔꯦ
ꯑꯗꯨ ꯑꯣꯏꯔꯗꯤ ꯏꯕꯥꯅꯤ ꯈꯪꯅꯕ ꯇꯥꯔꯦꯅꯦ
ꯑꯩꯈꯣꯏ ꯑꯅꯤ ꯆꯞ ꯆꯥꯔꯕꯅꯤꯗ ꯅꯪ ꯀꯩꯁꯨ
ꯆꯥꯔꯕꯅꯤꯗ ꯅꯪ ꯀꯩꯁꯨ ꯆꯞ ꯆꯥꯔꯅꯤꯕ ꯅꯪꯁꯦ ꯅꯪꯁꯦ ꯈꯔ ꯅꯦꯝꯃꯤ ꯍꯥꯏꯕꯒꯤꯅꯤꯅꯦ ꯑꯩꯅ
ꯑꯩꯁꯨ ꯅꯦꯝꯕꯁꯨ ꯅꯦꯝꯃꯦ ꯃꯨꯕꯁꯨ ꯃꯨꯔꯦ
ꯃꯨꯔꯦ ꯑꯗꯨꯅ ꯍꯦꯟꯅ ꯐꯖꯔꯝꯅꯤꯗ ꯈꯪꯉꯦ
ꯑꯗꯨꯒ ꯃꯤꯗꯣ ꯑꯃꯨꯛ ꯌꯥꯝ ꯁꯥꯊꯤꯕ ꯑꯣꯏꯕ
ꯊꯤꯕ ꯑꯣꯏꯕ
ꯀꯝꯄꯂꯦꯛꯁꯟꯒꯨꯝꯕꯁꯨ ꯐꯖꯗꯦ ꯑꯗꯨꯝ ꯄꯤꯝꯄꯜꯁ ꯀꯨꯝꯕ ꯌꯥꯝ ꯊꯣꯛꯑꯦꯅ ꯑꯃꯨꯛꯀꯣ
ꯍꯣꯌꯦꯟ ꯑꯃꯨꯛꯒ ꯀꯝꯄꯂꯦꯛꯁꯟ ꯊꯣꯛꯂꯛꯄ ꯊꯣꯛꯂꯛꯇꯕ ꯅꯠꯇꯦꯗ ꯊꯃꯣꯏ ꯁꯦꯡꯉꯒ ꯄꯨꯛꯅꯤꯡ ꯄꯨꯛꯅꯤꯡꯈꯣꯏ ꯁꯦꯡꯅꯔꯗꯤ ꯊꯃꯣꯏ ꯁꯦꯡꯅꯅ
ꯑꯗꯨ ꯂꯩꯕ ꯌꯥꯏꯅ ꯅꯪꯁꯦ ꯅꯪꯒꯤ ꯋꯥꯔꯤꯁꯦ ꯑꯩꯕꯨ ꯑꯩ ꯑꯩꯕꯨ ꯄꯥꯝꯗꯦ
ꯍꯥꯏꯌꯣ ꯍꯥꯏꯕ ꯍꯥꯏꯕ ꯃꯥꯜꯂꯦꯗ ꯅꯪꯅ ꯑꯩꯕꯨ ꯄꯥꯝ ꯗꯦ ꯑꯩꯗꯤ ꯏꯕꯣ ꯄꯥꯝꯔꯁꯨ ꯄꯥꯝꯕꯤꯗꯔꯁꯨ ꯀꯔꯤꯁꯨ ꯑꯩꯅꯕꯨ ꯄꯥꯝꯃꯤ ꯑꯗꯨꯒ ꯏꯕꯥꯅꯤ ꯈꯪꯅꯁꯦ ꯍꯥꯏꯕꯅꯤꯗ ꯑꯩꯗꯤ
ꯅꯪ
ꯅꯪ ꯅꯨꯛ ꯅꯨꯄꯥ ꯂꯩꯌꯦ ꯍꯥꯏꯗꯥꯏꯅꯦ ꯅ ꯅꯨꯄꯥ ꯂꯩꯇꯦꯗ ꯀꯥꯏꯗꯒꯤ ꯅꯆꯤꯟ
ꯑꯥꯏ ꯉꯁꯥꯏꯗꯤ ꯀꯣꯏꯕ ꯆꯠꯁꯦ ꯂꯣꯛꯄꯥꯛꯇ ꯄꯨꯕꯤꯒꯦ ꯍꯥꯏꯔꯒ ꯑꯩꯒꯤ ꯅꯨꯄꯥꯅ ꯌꯥꯔꯣꯏ ꯍꯥꯏꯔꯒ
ꯀꯦ ꯍꯥꯏꯕꯁꯨ ꯍꯥꯏꯗꯦꯀꯣ
ꯑꯦ
ꯑꯩ ꯀꯔꯤꯁꯨ ꯍꯥꯏꯗꯦ ꯅꯪ ꯃꯤ ꯇꯣꯉꯥꯂꯦ ꯅꯪ ꯀꯣ ꯃꯤꯗꯣꯉꯥꯜꯂꯦ ꯌꯥꯗ꯭ꯔꯦ ꯅꯪ ꯀꯣꯛ ꯌꯥꯗ꯭ꯔꯦ ꯏꯕꯥꯅꯤ ꯀꯣꯏꯕ ꯆꯠꯁꯦ ꯑꯗꯨꯗꯤ ꯑꯩ ꯄꯨꯛ ꯌꯥꯝ ꯅꯥꯔ ꯂꯩ ꯍꯧꯖꯤꯛ ꯆꯥꯛ ꯆꯥꯛ ꯇꯣꯛꯑ ꯂꯩꯕꯒꯤ ꯉꯁꯤ ꯉꯁꯤ ꯈꯛꯇ ꯍꯥꯏꯕ ꯅꯠꯇꯦꯗ
ꯍꯌꯦꯡ ꯆꯠꯁꯦꯔ ꯑꯗꯨꯗꯤ
ꯍꯌꯦꯡ ꯆꯁꯦꯔ ꯑꯗꯨꯗꯤ ꯑ ꯍꯌꯦꯡ ꯅꯠꯇꯦ ꯍꯌꯦꯡ ꯅꯠꯇꯦꯍꯦ ꯁꯇꯔꯗꯦ ꯁꯟꯗꯦꯒꯨꯝꯕꯅꯗꯤ ꯐ꯭ꯔꯤ ꯑꯣꯏꯗꯔꯣ ꯅꯣꯏꯗꯤ
ꯑꯗꯨ ꯑꯁ ꯑꯗꯨ ꯑꯗꯨꯁꯨ ꯐ꯭ꯔꯤ ꯑꯣꯏꯗꯤ ꯑꯣꯏꯌꯦ
ꯐ꯭ꯔꯤ ꯑꯣꯏꯗꯤ ꯑꯣꯏꯌꯦ꯫ ꯑ ꯅꯣꯡꯃ ꯑꯣꯏꯅ ꯁꯛ ꯈꯪꯅꯕ ꯑꯣꯏꯅ ꯆꯠꯁꯦꯀꯣ꯫
ꯑꯗ ꯑꯗꯣ ꯆꯠꯅꯤꯡꯕ ꯃꯇꯝꯗ ꯁꯠ ꯁꯠ ꯆꯠꯂꯁꯦꯅ꯫
ꯍꯣꯏ ꯑꯗꯨꯅꯦꯕ ꯀꯩꯅꯣ ꯈꯨꯗꯛꯇ ꯆꯠꯂꯁꯨ ꯄ꯭ꯂꯥꯟ ꯂꯩꯇ ꯂꯩꯇ꯭ꯔꯗꯤ ꯆꯠꯄ ꯅꯨꯡꯉꯥꯏꯗꯧ ꯃꯥꯟꯗꯦꯕ꯫
ꯆꯨꯝꯃꯦ ꯑꯗꯨꯁꯨ꯫
ꯈꯔ ꯈꯔ ꯀꯨꯏꯅ ꯈꯪꯅꯔ ꯀꯥꯟꯗ ꯏꯕꯥꯅꯤꯁꯦ ꯀꯣꯏꯕ ꯆꯠꯂꯅꯤ꯫ ꯗꯨ ꯀꯩ ꯀꯩꯅ ꯆꯥꯕꯁꯨ ꯆꯥ ꯆꯥ ꯆ
ꯍ ꯅꯪꯅ ꯄꯨꯅꯤꯡꯗꯕ ꯋꯥꯅꯤꯗ ꯑꯩꯅꯗꯤ ꯆꯠꯅꯤꯡꯕ꯫ ꯑꯩ ꯁꯛꯊꯤꯌꯦ ꯍꯥꯏꯕ꯭ꯔꯣ ꯅꯪꯒꯤ ꯋꯥꯈꯟꯗ꯫
ꯅꯪ ꯑꯗꯨꯝ ꯌꯥ ꯐꯖꯔꯅꯤ ꯌꯥꯔꯦ ꯈꯪꯉꯦ꯫
ꯑꯗꯨꯗꯤ ꯅꯪꯒꯤ ꯋꯥꯉꯥꯡꯗꯨꯒ ꯄꯥꯛꯇꯔꯦ꯫
ꯑꯩ ꯑꯩ ꯅꯪ ꯀꯅꯥꯅꯣ ꯑꯩ ꯈꯪꯉꯦꯗ ꯑꯍꯥ ꯍꯥ
ꯅꯆꯤꯟ ꯗꯤꯅꯨꯗ
ꯑꯩ ꯈꯪꯉꯦ ꯍꯦ
ꯅꯪ ꯀꯅꯥꯅꯣ ꯍꯥꯏꯕ ꯈꯪꯉꯦ ꯏꯕꯨꯡꯉꯣ ꯌꯥꯝ ꯈꯪꯉꯦ
ꯑ
ꯎꯝ ꯈꯪꯕꯅꯤꯅ ꯉꯁꯤꯗꯒꯤ ꯈꯪꯕꯅꯤꯅ ꯑꯗꯣ ꯏꯕꯥꯅꯤꯁꯦ ꯅꯨꯡꯁꯤꯅꯥꯔꯅꯤ
ꯅꯪ ꯅꯪꯗꯦ ꯅꯪꯗꯤ ꯑꯩ ꯑꯈꯣꯏꯕꯨꯗꯤ ꯈꯪꯂꯣꯏ ꯑꯩꯗꯤ ꯅꯪꯕꯨ ꯈꯪꯉꯦ꯫
ꯅꯪꯕꯨ ꯈꯪꯉꯦ꯫ ꯑꯁ ꯈꯪꯉꯦꯍꯦ ꯅꯪ ꯅꯪꯁꯤꯁꯨꯕ꯫ ꯅꯪꯕꯨ ꯌꯥꯝ ꯈꯪꯉꯦ꯫ ꯅꯪ ꯁꯛ ꯐꯖꯕꯒꯤ ꯑꯩ ꯍꯟꯖꯤꯟ ꯍꯟꯖꯤꯟ ꯀꯣꯜ ꯇꯧꯔꯛꯏꯁꯤ ꯅꯪ ꯈꯪꯗ꯭ꯔꯣ꯫
ꯑꯩꯁ ꯄꯩꯁꯥꯅꯤꯍꯦ꯫
ꯇꯥꯅꯤ ꯍꯦ ꯅꯨꯡꯁꯤ ꯅꯨꯡꯁꯤꯅꯁꯦ ꯍꯥꯏꯕꯕꯨ ꯄꯩꯁꯥ ꯇꯤꯡꯕ꯭ꯔꯣꯕ꯫
ꯑꯗꯣ
ꯑꯗꯣ ꯀꯣꯏꯕꯁꯨ ꯆꯠꯒꯗꯕꯅꯤ ꯄꯩꯁꯥꯁꯨ ꯗꯔꯀꯥꯔ ꯂꯩꯌꯦꯅ꯫ ꯑꯩꯁ ꯅꯪ ꯍꯧꯖꯤꯛꯀꯥꯟ ꯍꯧꯖꯤꯛꯀꯥꯟ ꯌꯥꯝꯅ ꯑꯥꯝ ꯄꯩꯁꯥ ꯌꯥꯝ ꯇꯥꯜꯂꯤ ꯗꯨꯗꯤ꯫
ꯄꯩꯁꯥꯕꯨꯗꯤ ꯀꯩꯁꯨ ꯀꯩꯁꯨ ꯅꯠꯇꯦ ꯑꯗꯨ ꯅꯪꯅ ꯑꯣꯇꯣ ꯄꯥꯁ ꯀꯨꯝꯗ ꯑꯣꯏꯅ ꯆꯥꯅꯤꯡꯉꯤ ꯍꯥꯏꯔꯗꯤ ꯑꯩ ꯀꯃꯥꯏ ꯇꯧꯅꯤ꯫
ꯑꯂꯏ ꯏ ꯅꯪ ꯌꯥꯝ ꯂꯤꯛꯄ ꯃꯥꯂꯦꯗ꯫
ꯑꯣꯇꯣꯄꯥꯁ ꯀꯨꯝꯕ ꯁꯤ ꯐꯣꯠ ꯈꯛꯇ ꯆꯥꯒꯦ ꯍꯥꯏꯗꯤ
ꯑꯗꯨ ꯆꯥꯒꯗꯕꯅꯤ ꯀꯩꯅꯣ ꯑꯩꯅ ꯆꯥꯁꯤ ꯍꯥꯌꯔꯗꯤ ꯅꯪꯖꯨ ꯆꯥꯒꯗꯕ꯫ ꯑꯩꯅ ꯆꯠꯁꯦ ꯍꯥꯏꯔꯖꯨ ꯅꯪ ꯆꯠꯒꯗꯕ ꯅꯪꯅ ꯄꯨꯒꯗꯕ ꯑꯩꯅ ꯅꯪ ꯅꯪ ꯅꯅꯥꯛꯇ꯫ ꯑꯩꯅ ꯐꯝꯒꯗꯕ ꯑꯗꯨ ꯌꯥꯏꯀꯣ꯫
ꯍꯥꯏꯗꯤ ꯅꯨꯡꯁꯤꯅꯛꯇ꯭ꯔꯤ ꯐꯥꯎꯗꯤ ꯑꯗꯨꯝ ꯑꯩꯒꯤ ꯄꯩꯁꯥꯒꯨꯝꯕꯗꯤ ꯌꯥꯝ ꯏꯁꯄꯦꯟꯅꯦ꯫ ꯇꯧꯕꯗꯤ ꯄꯥꯝꯗꯦꯕ꯫
ꯑꯥꯏ ꯄꯦꯜꯂꯦ ꯅꯪꯖꯤꯖꯨ ꯌꯥꯗ꯭ꯔꯦ꯫
ꯑꯗꯨ ꯃꯤ ꯈꯔꯗꯤ ꯂꯩꯌꯦꯅ ꯑꯗꯨꯝ ꯀꯣꯏꯅꯕ ꯃꯇꯝꯗ ꯃꯥꯒꯤ ꯄꯩꯁꯥ ꯌꯥꯝꯅ ꯑꯥ ꯏꯁꯄꯦꯟ ꯇꯧꯔꯅꯤꯌꯦ ꯑꯗꯨꯒ ꯑꯗꯨꯝ ꯃꯨꯞ ꯂꯧꯗꯕ ꯃꯤꯁꯨ ꯌꯥꯝ ꯂꯩꯌꯦꯅ꯫
ꯍꯣꯏ ꯑꯗꯨꯕꯨꯗꯤ ꯆꯨꯝꯃꯤꯕ ꯌꯥ ꯏꯕꯥꯅꯤꯒꯤꯗꯤ ꯑꯗꯨ ꯅꯠꯇꯦꯕ ꯏꯕꯥꯅꯤꯁꯦ ꯅꯨꯡꯁꯤꯅꯔꯁꯦ ꯑꯗꯨ ꯀꯣꯏꯕ ꯂꯥꯡꯕ ꯀꯩ ꯀꯩꯅꯣ ꯆꯠꯅꯁꯦ ꯍꯥꯏꯕ ꯋꯥꯅꯤꯗ ꯑꯩ ꯅꯪꯒꯤ ꯄꯩꯁꯥ ꯁꯤꯡꯗꯣ ꯅꯪꯒꯤ ꯁꯦꯟꯁꯤꯡꯗꯣ ꯑꯩꯅ ꯂꯣꯏꯅ ꯗꯤꯄꯦꯟ ꯇꯧꯔꯒ ꯆꯥꯕ ꯃꯤ ꯋꯥꯈꯜꯂꯣꯟꯕꯨꯗꯤ ꯂꯩꯇꯦꯍꯦ ꯅꯪꯁꯨ
ꯅꯪꯁꯨ ꯃꯤ ꯌꯥꯝ ꯐꯠꯇ꯭ꯔꯦ
ꯍꯥꯞ ꯍꯥꯞ ꯄꯨꯊꯣꯛꯀꯗꯕꯅꯤ
ꯍꯣꯏ ꯑꯗꯨꯕꯨꯗꯤ ꯆꯨꯝꯃꯦꯕ ꯑꯉꯛꯄ ꯐꯥꯎꯋꯤꯗ ꯅꯪꯒꯤ ꯋꯥ ꯉꯥꯡꯁꯤꯁꯨ
ꯑꯩꯗꯤ ꯑꯗꯨꯒꯨꯝꯕ ꯄꯥꯝꯃꯦꯕ
ꯑꯁ ꯅꯪꯒꯤꯖꯤ ꯈꯔ ꯅꯪꯒꯤꯁꯦ ꯈꯔ ꯂꯤꯛꯄꯁꯨ ꯑꯣꯏꯕ ꯃꯥꯜꯂꯦ ꯅꯪꯁꯦ ꯈꯔꯁꯨ ꯃꯨꯏ ꯍꯥꯏ ꯈꯔꯁꯨ ꯅꯦꯝꯃꯤ ꯍꯥꯏ ꯑꯗꯨꯁꯨ ꯂꯤꯛꯄ ꯑꯗꯨ ꯅꯪ ꯅꯪꯉꯣꯟꯗ ꯀꯔꯤ ꯑꯐꯕ ꯂꯩꯔꯒꯦ ꯑꯗꯣ
ꯑꯩꯗꯤ ꯊꯝꯃꯣꯏ ꯁꯦꯡꯕꯅꯦ
ꯀꯩ ꯍꯥꯏꯕ ꯇꯥꯗꯦ
ꯊꯝꯃꯣꯏ ꯁꯦꯡ
ꯊꯝꯃꯣꯏ ꯁꯦꯡꯕꯅꯤꯕ ꯊꯝꯃꯣꯏ ꯁꯦꯡꯕꯅꯤꯕ ꯍꯥꯏꯗꯤ ꯊꯝꯃꯣꯏ ꯁꯦꯡꯕ ꯃꯤ ꯋꯥꯉꯥꯡ ꯁꯉꯥꯡ ꯃꯥꯟꯗꯦ ꯅꯪꯒꯤꯁꯦ
ꯑꯥ ꯀꯩꯅꯣꯝꯗꯤ ꯋꯥꯠꯄ ꯃꯥꯜꯂꯤꯗ ꯅꯪꯒꯤꯁꯦ ꯇꯥꯎ ꯑꯩꯅ ꯍꯥꯏꯔꯤꯁꯦ ꯅꯪꯒꯤꯁꯦ ꯀꯩꯅꯣꯝꯗꯤ ꯋꯥꯠꯄ ꯃꯥꯜꯂꯦꯕ
ꯀꯔꯤ
ꯀꯔꯤꯅꯣ ꯍꯥꯏꯔ ꯀꯥꯟꯅ ꯀꯔꯤꯅꯣ ꯍꯥꯏ ꯀꯥꯟꯗ ꯀꯣꯛꯁꯦ ꯈꯔ ꯆꯥꯛꯄ꯭ꯔꯥꯅ ꯈꯜꯂꯤꯅꯦ ꯑꯩꯗꯤ
ꯃꯔꯛ ꯃꯔꯛꯗꯁꯨ ꯂꯣꯏ ꯃꯤ ꯂꯣꯏ ꯇꯧꯕꯅꯦ ꯅꯪꯁꯨ ꯇꯧꯔꯝꯒꯅꯤ ꯑꯩꯈꯣꯏꯁꯨ ꯇꯧꯋꯦ
ꯑ ꯑꯉꯛꯄꯅꯤꯗ ꯑꯂꯥꯏ ꯃꯔꯛ ꯃꯔꯛꯇ ꯃꯤꯅ ꯌꯥꯝꯅꯤ ꯀꯣꯛ ꯉꯥꯎꯔꯤꯁꯦ ꯍꯥꯏꯕꯔꯥ ꯆꯥꯛꯄ꯭ꯔꯥ ꯍꯥꯏꯕ꯭ꯔꯥ ꯍꯣꯏ ꯇꯧꯕꯅꯤ ꯍꯥꯏ ꯊꯥ ꯊꯥ ꯑꯃꯗ ꯍꯞꯇꯥ ꯑꯃꯒ ꯑꯃꯗꯤ ꯈꯔ ꯀꯣꯛ ꯉꯥꯎꯕ ꯃꯇꯝꯁꯨ ꯂꯩꯕꯅꯦ ꯑꯁ ꯏꯕꯥꯅꯤꯁꯦ ꯑꯗꯨꯗ ꯊꯦꯡꯅꯗ꯭ꯔꯗꯤ ꯍꯧꯖꯤꯛꯁꯦ ꯅꯣꯛꯄꯁꯨ ꯐꯪꯉꯣꯏ ꯋꯥꯔꯤ ꯁꯥꯕꯁꯨ ꯐꯪꯉꯣꯏ ꯍꯧꯖꯤꯛꯇꯤ ꯈꯪꯉꯕꯅꯤꯅ ꯅꯝꯕꯔ ꯂꯣꯏ ꯂꯣꯏꯁꯤ ꯁꯦꯚ ꯇꯧꯔꯒ ꯏꯕꯥꯅꯤꯁꯦ
ꯈꯪꯅꯔꯅꯤ ꯀꯣꯏꯕꯁꯨ ꯆꯠꯂꯅꯤ
ꯃꯁꯥ ꯃꯁꯥꯒꯤ ꯄꯩꯁꯥ ꯄꯨꯊꯣꯛ
ꯀꯔꯤ ꯍꯥꯏꯕ ꯒꯥꯔꯤ ꯃꯆꯥꯗ ꯆꯠꯂꯁꯨ ꯎꯝ ꯊꯥꯎꯒꯨꯝꯕ ꯑꯗꯣ ꯍꯥꯞ ꯍꯥꯞ ꯄꯨꯊꯣꯛꯂꯒ ꯑꯗꯨꯗꯤ ꯌꯥꯔꯣꯏꯍꯦ ꯅꯨꯨꯄꯥꯈꯣꯏꯅ ꯂꯣꯏꯅ ꯑꯦꯛꯁꯄꯦꯟꯁꯤꯞ ꯑꯣꯏꯒꯗꯕꯅꯤꯍꯦ
ꯑꯩꯗꯤ ꯃꯤꯒꯤ ꯚꯔꯥꯒꯨꯝꯕ ꯄꯤꯕꯤꯕ ꯑꯗꯨꯒꯨꯝꯕꯗꯤ ꯍꯩꯅꯗꯦꯅꯦ
ꯏꯁ ꯅꯪꯁꯤꯁꯨꯕ ꯌꯥꯔꯣꯏꯍꯦ ꯁꯨꯛꯌꯥ ꯌꯥꯔꯔꯣꯏꯗꯕ ꯅꯨꯄꯥꯅꯤ ꯅꯪꯁꯦ
ꯑꯩ
ꯑꯩ ꯑꯩꯈꯣꯏ ꯈꯨꯟꯗ ꯅꯨꯄꯤ ꯈꯔ ꯂꯩꯌꯦꯕꯀꯣ
ꯑꯈꯣꯏ
ꯑꯈꯣꯏ ꯈ꯭ꯔꯤꯁꯃꯥꯁꯀꯨꯝꯕ ꯇꯧꯕ ꯀꯥꯟꯗ ꯑꯗꯨꯝ ꯀꯣꯏꯕ ꯆꯠꯀꯅꯤ ꯑꯁ ꯅꯣꯏꯒꯤ ꯈꯨꯟꯈꯛ ꯅꯨꯄꯤ ꯈꯛꯇ ꯄꯨꯗꯣꯏꯕ ꯑꯩꯗꯤ ꯄꯨꯔꯣꯏ ꯍꯥꯏꯔꯣ ꯍꯣꯏ ꯉꯍꯥꯟ ꯇꯧꯔꯝꯃꯦ ꯍꯥꯏ ꯋꯥꯅꯤꯗ ꯑꯗꯣ ꯈꯨꯟ ꯍꯧꯖꯤꯛꯁꯦ ꯈꯨꯟꯗ ꯅꯠꯇꯕꯅꯤꯅ ꯑꯩ ꯍꯥꯏꯒꯦ ꯍꯧꯖꯤꯛꯁꯦ ꯈꯨꯟꯗ ꯅꯠ ꯇꯕꯅꯤꯅꯀꯣ ꯏꯕꯥꯅꯤ ꯈꯥꯛ ꯆꯠꯁꯦ ꯍꯥꯏꯕ
ꯌꯥꯏꯌꯦ ꯃꯁꯥ ꯃꯁꯥꯒꯤ ꯑꯣꯢꯅ ꯃꯁꯥ ꯃꯁꯥꯒꯤ ꯄꯩꯁꯥ
ꯅꯪꯖꯤꯖꯨ ꯑꯩ ꯌꯥꯝ ꯅꯣꯛꯅꯤꯡꯕ ꯋꯥꯡ ꯌꯥꯝ ꯉꯥꯡꯉꯤ ꯅꯪꯁꯨ
ꯑꯥ ꯃꯅꯤꯄꯨꯔ ꯕꯣꯗꯔ
ꯈꯪꯗ꯭ꯔꯦ ꯍꯥꯞ ꯍꯥꯞ ꯄꯨꯔꯛꯀꯅꯤ ꯄꯨꯊꯣꯔꯛꯀꯅꯤ ꯍꯥꯏ ꯌꯥꯔꯦ ꯁꯨꯛꯌꯥ ꯌꯥꯔꯣꯏꯗꯕ ꯅꯨꯄꯥꯅꯤ ꯅꯪꯁꯦ
ꯆꯨꯝꯃꯦꯅ ꯅꯪꯒꯤ ꯅꯪꯅ ꯄꯨꯊꯣ